ꯍꯜꯂꯣ ꯑꯣ ꯆꯟ ꯇꯥꯕꯤꯔꯕꯣ
ꯎꯝ ꯗꯥꯖꯩꯌꯦ
ꯑꯣ ꯀꯩꯗꯧꯔꯤꯒꯦ ꯆꯟꯕꯣ
ꯁꯨꯝ ꯂꯩꯔꯝꯃꯤꯅꯦ ꯗꯥꯗꯤ ꯀꯩꯗꯧꯕꯤꯔꯤꯒꯦ
ꯑꯁ ꯑꯩꯁꯨ ꯁꯨꯝ ꯂꯩꯔꯤꯗ ꯐꯣꯟ ꯇꯧꯗ ꯀꯨꯏꯔꯦꯅ ꯁꯨꯝ ꯋꯥꯔꯤ ꯁꯥꯅꯤꯡ ꯇꯧꯔꯛꯏ ꯖꯥꯠꯅꯤ
ꯎꯝ ꯑꯩꯁꯨ ꯈꯜꯂꯦ ꯗꯗꯥꯖꯦ ꯇꯧꯔꯛꯈꯤꯗꯕ ꯀꯨꯏꯔꯦ ꯍꯟꯗꯛꯇꯤ ꯑꯥꯅ
ꯍꯣꯏ ꯕꯕꯥ ꯍꯣꯏ ꯏꯃ ꯍꯣꯏ ꯑꯅꯥ ꯑꯌꯦꯛ ꯌꯥꯎꯗꯦꯀꯣ
ꯌꯥꯎꯗꯦ ꯑꯗꯨꯝ ꯂꯩꯔꯤꯌꯦ
ꯑꯣ ꯅꯣꯏ ꯏꯅꯥꯎꯄꯥꯗꯤ ꯀꯩ-ꯀꯩ ꯇꯧꯔꯤ ꯍꯖꯤꯛꯀꯥꯟꯗꯤ
ꯑꯗꯨꯝ ꯃꯥꯖꯨ ꯁ꯭ꯀꯨꯜ ꯆꯠꯂꯤꯌꯦ
ꯑꯣ
ꯗꯥꯗꯗꯤ ꯀꯃꯥꯏ ꯀꯃꯥꯏ ꯇꯧꯕꯤꯔꯤꯒꯦ
ꯑ ꯑꯩꯁꯨ ꯑꯗꯨꯝ ꯂꯩꯔꯤ ꯍꯥꯏ ꯇꯥꯔꯦꯅꯦ
ꯎꯝ
ꯀꯩꯁꯨ ꯇꯧꯕꯥ ꯊꯣꯏꯗꯣꯛꯄ ꯇꯧꯗꯦꯗꯥ ꯀꯥꯟꯖꯦ ꯂꯥꯟꯒ ꯂꯩꯁꯟꯕꯒꯥꯀꯣ ꯑꯗꯨꯒꯤ ꯇꯧꯐꯝ ꯈꯪꯗꯦꯕ ꯊꯕꯛ ꯑꯝꯇ ꯇꯧꯏꯒꯦ ꯈꯟꯗ ꯋꯥꯈꯜꯗꯤ ꯑꯗꯨꯝ ꯑꯐꯥ ꯑꯄꯨꯟꯅꯥꯕꯗꯣ ꯑꯃꯥꯏ ꯁꯨꯝ ꯂꯩꯌꯦꯕ
ꯎꯝ ꯂꯥꯟ ꯍꯥꯏꯔꯒ ꯍꯧꯖꯤꯛꯀꯥꯟꯖꯦ ꯑꯁ ꯏꯃꯨꯡ ꯈꯇꯪ ꯋꯥꯕ ꯏꯃꯨꯡꯗꯗꯤꯀꯣ ꯄꯩꯁꯥ ꯅꯨꯡꯁꯥ ꯌꯥꯝꯅ ꯅꯥꯇꯩ ꯆꯥꯗꯕꯁꯨ ꯌꯥꯎꯅꯔꯦꯀꯣ ꯑꯉꯥꯡꯁꯤꯡ ꯁ꯭ꯀꯨꯜ ꯆꯠꯄꯗꯕꯨ ꯑꯣꯏꯔꯣ ꯑꯅꯥ ꯑꯌꯦꯛ ꯌꯥꯎꯔꯛꯄꯗꯕꯨ ꯑꯣꯏꯔꯣ
ꯃꯥꯅꯦ ꯃꯥꯅꯦ
ꯎꯝ
ꯈꯪꯗꯦ ꯂꯥꯟꯖꯤꯅ ꯋꯥꯍꯜꯂꯤꯖꯦ ꯑꯩꯈꯣꯏꯒꯤ ꯄ꯭ꯔꯖꯥꯁꯤꯡꯅꯦꯀꯣ
ꯃꯥꯅꯦ
ꯅꯣꯡꯃꯒꯤ ꯁꯨꯔ ꯆꯥꯖꯕ ꯃꯤꯗꯗꯤ ꯌꯥꯝ ꯋꯥꯕ ꯖꯥꯠꯅꯤꯗ
ꯎꯝ
ꯍꯥꯏꯗꯤ ꯊꯕꯛ ꯁꯠ ꯂꯥꯎꯅ ꯆꯠꯊꯣꯛꯎꯔꯅꯤ ꯑꯗꯨꯒ ꯍꯦꯛꯇ ꯕꯟ ꯈꯪꯗꯦ ꯍꯦꯛꯇ ꯐꯠ ꯂꯥꯎ ꯇꯧꯁꯜꯂꯛꯑꯦꯕ ꯏꯈꯪ ꯈꯪꯍꯧꯗꯕꯤꯗ
ꯃꯥꯅꯤ
ꯑꯗꯨꯗꯤ ꯉꯁꯤ ꯅꯣꯡꯃ ꯑꯩꯈꯣꯏ ꯁꯨꯔ ꯆꯥꯔꯤꯕꯁꯤꯡꯁꯤꯗꯤ ꯅꯣꯡꯃꯩ ꯁꯨꯍꯧꯗꯔꯗꯤ ꯀꯔꯤ ꯆꯥꯔꯨꯅꯤ
ꯍꯣꯏ ꯃꯁꯥ ꯃꯁꯥꯒꯤ ꯀꯌꯥꯝ ꯁꯝꯅ ꯍꯥꯏꯔꯕꯗ ꯁꯔꯀꯥꯔꯒꯤ ꯁꯤꯟꯐꯝ ꯑꯃꯃꯝ ꯄꯥꯏꯖꯈ꯭ꯔꯕꯨꯗꯤ ꯐꯔꯦꯀꯣ
ꯑꯗꯨ ꯄꯥꯏꯍꯧꯗꯕ ꯏꯃꯨꯡꯁꯤꯡꯁꯤꯗꯤꯀꯣ ꯏꯃꯨꯡ ꯆꯂꯥꯏꯅꯕ ꯍꯣꯠꯅꯕꯗ ꯌꯥꯝ ꯋꯥꯔꯕꯖꯥꯠꯅꯤ ꯍꯧꯖꯤꯛꯁꯦ
ꯑꯗꯨꯅꯤ
ꯎꯝ ꯁꯝꯅ ꯍꯥꯏꯔꯕꯗ ꯍꯧꯖꯤꯛ ꯑꯉꯥꯡ ꯁ꯭ꯀꯨꯜ ꯆꯠꯄꯗꯕꯨ ꯍꯥꯏꯔꯣ ꯁ꯭ꯀꯨꯜ ꯐꯤꯁꯇꯗ ꯑꯗꯨꯝ ꯍꯧꯖꯤꯛ ꯋꯥꯟ ꯊꯥꯎꯖꯟ ꯃꯌꯥ ꯌꯧꯅꯔꯦꯕ
ꯎꯝ
ꯑꯗꯨ ꯌꯧꯅꯔꯛꯄꯅ ꯑꯉꯥꯡꯒꯤ ꯁ꯭ꯀꯨꯜ ꯐꯤꯁꯄꯨ ꯍꯨꯟꯅꯕ ꯍꯣꯠꯅꯒꯗ꯭ꯔꯥ ꯏꯃꯨꯡꯕꯨ ꯄꯨꯅꯕ ꯍꯣꯠꯅꯒꯗ꯭ꯔꯥ ꯅꯠꯇ꯭ꯔꯥ
ꯃꯥꯅ
ꯑꯗꯒꯤ ꯑ ꯂꯥꯏꯔꯤꯛ ꯂꯥꯏꯁꯨ ꯇꯝꯕꯗꯕꯨ ꯍꯥꯏꯔꯣ ꯍꯧꯖꯤꯛꯇꯤ ꯇ꯭ꯋꯤꯁꯟ ꯊꯥꯗꯕꯁꯨ ꯌꯥꯔꯛꯇ꯭ꯔꯦ
ꯍꯧꯖꯤꯛ ꯃꯇꯝꯖꯦ ꯌꯥꯝ ꯋꯥꯔꯦꯗ ꯊꯕꯛ ꯏꯪꯒꯥꯡ ꯇꯧꯍꯧꯗꯕꯁꯦ ꯅꯠꯇ꯭ꯔꯥ
ꯎꯝ
ꯍꯧꯖꯤꯛ ꯃꯇꯝꯖꯤ ꯍꯤꯡꯕꯗꯖꯨ ꯈꯔ ꯂꯨꯔꯦꯅ
ꯂꯨꯔꯦ ꯑꯗꯨꯅꯦ ꯏꯃꯨꯡ ꯑꯃ ꯐꯖꯅ ꯃꯌꯥꯝꯒ ꯃꯥꯟꯅꯅ ꯐꯖꯅ ꯆꯂꯥꯏꯒꯦ ꯍꯥꯏ ꯇꯥꯔꯗꯤ ꯌꯥꯝꯗ꯭ꯔꯕꯗ ꯑꯗꯨꯝ ꯁꯝꯅ ꯍꯥꯏꯔꯕꯗ ꯑꯩꯈꯣꯏ ꯂꯨꯄꯥ ꯂꯤꯁꯤꯡ ꯀꯨꯟꯊ꯭ꯔꯥꯃꯨꯛ ꯇꯪ ꯑꯣꯏ ꯇꯥꯥꯔ ꯊꯣꯛꯇꯕꯒꯤ ꯁꯨꯡꯌꯥ ꯌꯥꯗ꯭ꯔꯦꯕ
ꯃꯥꯅꯦ
ꯂꯥꯏꯔꯤꯛ ꯂꯥꯏꯁꯨ ꯇꯝꯕ ꯆꯥꯕ ꯊꯛꯄ ꯑꯅꯥ ꯑꯌꯦꯛ ꯌꯥꯎꯔꯛꯄ ꯃꯌꯥꯝꯖꯤꯗ
ꯃꯥꯅꯦ ꯑꯉꯥꯡ ꯑꯃ ꯍꯥꯏꯗꯤ ꯁ꯭ꯀꯨꯜ ꯆꯠꯄ ꯁ꯭ꯀꯨꯜ ꯀꯥꯕ ꯍꯥꯏꯖꯦ ꯑꯗꯨꯝ ꯄꯩꯁꯥ ꯅꯨꯡꯁꯥꯖꯨꯗꯤ ꯄꯩꯁꯥ ꯄꯩꯁꯥ ꯉꯥꯛꯇꯅꯦꯕ
ꯃꯥꯅꯤ
ꯑꯗꯩ ꯍꯧꯖꯤꯛ ꯃꯇꯝꯖꯦ ꯇꯨꯏꯁꯟ ꯇꯧꯕ ꯍꯥꯏꯔꯣ ꯑꯉꯥꯡ ꯍꯥꯏꯖꯦ ꯑꯗꯨꯝ ꯌꯨꯝꯗ ꯄꯪꯇꯝ ꯇꯝꯍꯟꯕ ꯌꯥꯗ꯭ꯔꯦꯕ
ꯌꯥꯗ꯭ꯔꯦ
ꯇꯨꯏꯁꯟ ꯇꯧꯕ ꯍꯥꯏꯔꯣ ꯇꯧꯗ ꯌꯥꯔꯔꯣꯏ ꯑꯗꯨꯒꯤ ꯄꯩꯁꯥ ꯑꯗꯨꯝ ꯆꯪꯉꯦ
ꯎꯝ
ꯑꯗꯨꯅ ꯕꯦꯔꯥꯅꯦꯕ ꯍꯧꯖꯤꯛ ꯃꯇꯝꯖꯦ
ꯃꯥꯅꯦ
ꯄꯩꯁꯥ ꯌꯥꯎꯗꯕ ꯁꯨꯡꯌꯥ ꯌꯥꯗꯦ ꯍꯧꯖꯥꯛ ꯃꯇꯝꯗ ꯍꯤꯡꯒꯦꯗꯤ ꯅꯨꯡꯉꯥꯏꯅ
ꯑꯗꯨꯅꯦ ꯄꯩꯁꯥ ꯌꯥꯎꯔꯛꯇ꯭ꯔꯗꯤ ꯌꯥꯗ꯭ꯔꯦ ꯍꯧꯖꯤꯛꯇꯤ ꯍꯥꯏꯗꯤ ꯃꯇꯩ ꯃꯅꯥꯎꯃꯛꯇꯖꯨ ꯑꯣꯏꯔ ꯄꯩꯁꯥꯁꯨꯝ ꯊꯣꯛꯅꯔꯛꯄ ꯇꯥꯔꯗꯤ ꯏꯃꯨꯡꯗ ꯃꯌꯥꯝ ꯀ꯭ꯔꯥꯏꯁꯤꯁ ꯃꯌꯥꯝ ꯑꯃ ꯑꯗꯨꯝ ꯊꯣꯛꯏꯗꯅ
ꯃꯥꯅꯤ
ꯑꯗꯨꯅꯦ
ꯑꯗꯨꯅꯦ ꯑꯅꯝꯕꯥꯅ ꯑꯈꯣꯏ ꯁꯨꯔ ꯆꯥꯕ ꯃꯤꯗꯥꯗꯤ ꯌꯥꯝ ꯋꯥꯕꯗꯣ
ꯃꯥꯅꯦ ꯎꯝ
ꯁꯔꯀꯥꯔꯒꯤ ꯊꯕꯛ ꯇꯧꯔ ꯇꯣꯂꯣꯞ ꯆꯥꯡ ꯅꯥꯏꯅꯥ ꯆꯥꯕ ꯑꯣꯏꯔꯗꯤ ꯑꯗꯨꯝ ꯇꯣꯂꯣꯞꯇꯨꯅ ꯑꯗꯨꯝ ꯏꯃꯨꯡ ꯄꯨꯕ ꯈꯪꯗꯦ ꯂꯣꯏ ꯌꯥꯏꯗꯅ
ꯃꯥꯥꯅꯦ
ꯑꯗꯩꯗꯤ ꯂꯥꯏꯔꯤꯛ ꯇꯝꯕꯩ ꯋꯥꯁꯤ ꯅꯠꯇꯅꯥ ꯆꯥꯕ ꯊꯛꯄ ꯍꯥꯏꯔꯣ ꯑꯗꯩꯗꯤ ꯁꯨꯔꯥ ꯆꯥꯕꯥꯃꯤꯗꯥꯗꯤ ꯁꯨꯗ꯭ꯔꯥꯗꯤ ꯇꯣꯛꯇꯨꯏꯅꯤꯗꯣ
ꯃꯥꯅꯤ ꯃꯥꯥꯅꯤ
ꯑꯗꯨꯅ ꯌꯥꯝ ꯕꯦꯔꯥ ꯀꯥꯏꯌꯦꯕꯥ
ꯑꯗꯥꯒꯤ ꯑꯩꯅ ꯁꯨꯝ ꯈꯟꯖꯥꯕꯗ ꯍꯧꯖꯤꯛꯀꯥꯟꯁꯦ ꯑꯗꯨꯝ ꯄꯩꯁꯥ ꯅꯪ ꯋꯥꯔꯤꯉꯩꯒꯥ ꯑꯗꯨꯝ ꯌꯦꯡꯅꯥꯕ ꯃꯇꯝꯗ ꯍꯧꯖꯤꯛꯀꯥꯟꯁꯦ ꯄꯩꯁꯥ ꯋꯥꯠ ꯐꯠꯇꯕꯁꯤꯡꯒꯤꯅ ꯍꯦꯛꯇ ꯂꯥꯛꯆꯔꯛꯄꯒꯤ ꯐꯤꯕꯝ ꯑꯃ ꯇꯥꯏꯌꯦꯕ
ꯎꯝ
ꯑꯗꯩꯗꯥ ꯑꯉꯥꯡꯗꯣ ꯁꯨꯝ ꯂꯩꯔꯝꯒꯥꯗꯕ ꯅꯨꯡꯉꯥꯏꯇꯕ ꯃꯌꯥꯝꯗꯣ
ꯎꯝ
ꯑꯗꯨꯏꯁꯨꯨꯝ ꯈꯜꯂꯨꯔꯗꯤ ꯂꯥꯟꯁꯤꯗꯤ ꯊꯨꯅꯗꯤ ꯂꯣꯏꯁꯟꯍꯟꯅꯤꯡꯉꯦꯀꯣ ꯍꯥꯏꯗꯤ ꯃꯅꯤꯡ ꯊꯨꯡꯉꯛꯇꯦꯗꯥꯅ
ꯑꯥ
ꯄꯩꯁꯥꯗꯣ ꯊꯣꯛꯂꯛꯇ꯭ꯔꯕꯅꯤꯅ
ꯄꯣꯠ ꯆꯩ ꯃꯃꯜꯁꯨ ꯌꯥꯝ ꯇꯥꯡꯈꯠꯈ꯭ꯔꯦꯗꯣ
ꯇꯥꯡꯈꯜꯂꯦ ꯍꯧꯖꯤꯛ ꯆꯥꯛꯈꯨꯝ ꯑꯃꯥ ꯄꯨꯅꯕ ꯍꯣꯠꯅꯕꯗ ꯋꯥꯅꯔꯤꯕ ꯃꯌꯥꯝꯁꯦ
ꯎꯝ ꯈꯪꯗꯦ ꯆꯥꯕ ꯊꯛꯄꯁꯦ ꯍꯧꯖꯤꯛꯀꯥꯟꯁꯦ ꯑꯁ ꯈꯪꯗꯦꯗ ꯌꯥꯝ ꯋꯥꯔꯦꯗ
ꯍꯣꯢ ꯍꯥꯟꯅꯒꯗꯤ ꯃꯥꯟꯅꯗ꯭ꯔꯦ ꯍꯥꯏꯇꯥꯔꯦ
ꯃꯥꯥꯅꯤ ꯃꯥꯥꯅꯤ ꯍꯧꯖꯤꯛ ꯃꯇꯝꯗꯥ ꯅꯨꯡꯉꯥꯏꯅ ꯍꯤꯡꯒꯦ ꯍꯥꯏꯇꯥꯔꯗꯤ ꯄꯩꯁꯥꯥꯁꯦ ꯌꯥꯝ ꯗꯔꯀꯥꯔ ꯂꯩ
ꯏꯃꯨꯡ ꯃꯅꯨꯡ ꯅꯨꯡꯁꯤꯅꯥꯅ ꯍꯤꯡꯒꯦ ꯍꯥꯏꯔꯁꯨ ꯄꯩꯁꯥ ꯗꯔꯀꯥꯔ ꯂꯩ ꯑꯗꯨꯅꯦ ꯍꯧꯖꯤꯛꯀꯥꯟꯗꯤ ꯇꯧꯔꯤꯁꯦ
ꯄꯩꯁꯥꯥꯁꯦ ꯂꯣꯏꯅ ꯍꯧꯖꯤꯛꯀꯥꯟꯗꯤ ꯍꯧꯔꯛꯐꯝ ꯑꯣꯏꯗꯧꯔꯤꯅꯤꯗꯣ
ꯃꯥꯅꯦ ꯑꯗꯨ ꯍꯥꯏꯌꯦꯅ ꯍꯦꯛꯇ ꯄꯩꯁꯥ ꯂꯩꯔꯒ ꯌꯥꯔꯦ ꯍꯜꯂꯣ ꯍꯜꯂꯣ ꯍꯜꯂꯣ ꯍꯜꯂꯣ